ꯑꯥ
ꯇꯥꯔꯕ꯭ꯔꯥ
ꯍꯥ
ꯇꯥꯔꯕ꯭ꯔꯣ
ꯆꯥꯎꯔꯄꯗꯤꯒꯤ ꯀꯩ ꯀꯩ ꯆꯥ ꯍꯥꯏꯕꯅꯣ
ꯈꯣꯟ ꯇꯕ꯭ꯔꯥ ꯍꯥꯏꯕꯅꯦ
ꯍꯥꯥ
ꯇꯥꯔꯕ ꯍꯥꯏꯕꯅꯦꯕ
ꯆꯥꯛꯂꯣꯏ
ꯑꯁ ꯀꯔꯤꯅꯣ ꯑꯦ ꯇꯥꯔꯕ꯭ꯔ ꯍꯥꯏꯕꯅꯦ
ꯅꯪꯒꯤ ꯅꯦꯠꯋꯥꯛꯂꯣ ꯑꯩꯒꯤ ꯅꯦꯠꯋꯥꯛ ꯂꯣ ꯌꯥꯗꯥ꯭ꯔ ꯂꯩꯔꯤꯁꯤꯕꯨ ꯇꯥꯕ꯭ꯔꯣ
ꯇꯥꯕ꯭ꯔꯥ
ꯇꯥꯏ ꯇꯥꯏ ꯍꯣꯏ ꯅꯪ ꯅꯦꯋꯥꯛꯇꯤ ꯄꯨꯔꯥ ꯇ꯭ꯔꯦꯛꯀꯤꯡ ꯆꯜꯂꯦꯕꯒꯨꯝ ꯇꯧꯋꯦ
ꯇꯥꯔꯕ꯭ꯔꯥ ꯍꯥꯏꯕꯅꯤ ꯑꯗꯣ ꯉꯁꯥꯏꯒꯤ ꯍꯥꯏꯕꯗꯣ ꯀꯗꯧꯔꯤꯅꯣ
ꯆꯛꯆꯥ ꯇꯣꯛ ꯑꯦ ꯐꯝꯃꯦ
ꯀꯩ ꯏꯟꯁꯥꯡ ꯆꯥꯒꯦ
ꯀꯩ ꯆꯥꯔꯤꯅꯤ ꯑꯩꯈꯣꯏ ꯅꯣꯃꯪ ꯍꯋꯥꯏꯗꯣ ꯆꯥꯔꯅꯤꯗꯅ
ꯉꯥ ꯄꯤꯖꯩ ꯍꯥꯏ ꯅꯠꯇ꯭ꯔꯣ ꯉꯔꯥꯡ
ꯉꯔꯥꯡ ꯉꯥꯛꯇꯅꯦ ꯉꯔꯥꯡ ꯉꯁꯤꯗꯤ ꯑꯌꯨ ꯑꯌꯨꯛ ꯉꯁꯥꯏ ꯆꯥꯛ ꯆꯥꯅꯤꯡꯕ ꯍꯧꯗꯣꯛꯄꯤꯗ꯭ꯔꯦ ꯅꯨꯡꯁꯤꯗ꯭ꯔꯕꯖꯥꯠꯅꯤ ꯑꯩꯈꯣꯏꯁꯦ ꯑꯃꯨꯛ
ꯍꯧꯗꯣꯛꯄꯤꯗꯦ ꯍꯥꯏꯕ
ꯍꯗꯣꯛꯄꯤꯗ꯭ꯔꯦ ꯍꯧꯖꯤꯛꯇ ꯏꯊꯟꯇ ꯍꯧꯒꯜꯂꯒ ꯆꯥꯛ ꯆꯥꯛ ꯊꯣꯛꯄꯅꯤ ꯏꯊꯟꯇ
ꯎꯝ ꯆꯥꯛꯇꯤ ꯂꯩꯕ꯭ꯔꯅꯦꯗꯣ
ꯈꯤꯇꯪ ꯂꯩꯔꯝꯃꯦ ꯅꯗꯨ ꯆꯥꯊꯣꯛꯑꯦ ꯈꯪꯗꯦ ꯑꯩꯈꯣꯏ ꯃꯦꯅꯦꯖꯔꯗ ꯑꯩꯈꯣꯏꯕꯨ ꯅꯨꯡꯉꯥꯏꯇꯕ꯭ꯔꯥ ꯀꯩꯗꯧꯕꯅꯣ ꯈꯪꯗꯦ
ꯀꯧꯗꯧꯔꯦ
ꯑꯩꯈꯣꯏ ꯋꯥꯔꯤꯁꯨ ꯀꯦꯝ ꯈꯨꯝꯗꯕꯒꯨꯝ ꯇꯧꯋꯦꯕ
ꯐꯖꯅ ꯂꯩꯇꯕꯩꯔꯥ
ꯈꯪꯗꯦ ꯑꯩꯈꯣꯏ ꯐꯖꯅ ꯇ꯭ꯔꯦ ꯇ꯭ꯔꯦꯟꯅꯤꯡꯒꯨꯝꯕ ꯐꯖꯅ ꯇꯧꯗꯕꯩꯔꯥ ꯀꯩꯗꯧꯕꯒꯤꯔꯥ ꯈꯪꯗꯦ ꯋꯥꯔꯤ ꯐꯖꯅ ꯈꯨꯝꯅꯔꯒ ꯂꯩ ꯑꯩꯈꯣꯏꯕꯨ ꯆꯥꯛ ꯂꯣꯏꯗꯔꯤꯕ ꯅꯪꯗꯤ
ꯆꯥꯕ ꯂꯣꯏꯔꯦ ꯆꯥꯕ ꯂꯣꯏꯔꯒ ꯐꯝꯃ ꯂꯩꯌꯦ
ꯏꯁ ꯏꯁ ꯆꯥꯕꯒꯤ ꯃꯈꯣꯟꯗꯤ ꯇꯥꯔꯤꯗꯅ ꯆꯞ ꯆꯞ ꯆꯞ ꯆꯞ ꯇꯧꯔꯂꯩꯕꯗꯨ
ꯑꯁ ꯍꯩ ꯆꯥꯔꯒ ꯂꯩꯌꯦꯕꯩꯅꯦ ꯍꯧꯖꯤꯛꯇꯤ
ꯑꯗꯨ ꯆꯥꯏꯗꯨꯗꯤ ꯆꯥꯛ ꯆꯥꯕ ꯂꯣꯏꯔꯦ ꯀꯥꯏꯟ ꯍꯥꯏꯅꯣ
ꯆꯥꯛ ꯅꯠꯇ꯭ꯔꯦꯗꯅ ꯁꯤꯗꯤ
ꯍꯥ ꯆꯥꯕ ꯅꯠꯇ꯭ꯔꯦꯕ ꯗꯨꯗꯨ
ꯅꯣꯅꯣ ꯆꯥꯛ ꯅꯠꯇ꯭ꯔꯦꯗꯅ ꯁꯤꯗꯤ
ꯆꯥꯕ ꯂꯣꯔꯕ ꯍꯥꯏꯕꯅꯤ ꯑꯩꯗꯤ ꯀ꯭ꯔꯤꯀ꯭ꯔꯤ ꯇꯧꯒꯦ ꯉꯁꯤ ꯊꯕꯛꯇ ꯉꯁꯤꯗꯤ
ꯂꯥꯛꯑꯦ ꯂꯦꯞꯄꯦ ꯁꯦꯡꯗꯣꯛꯑꯦ ꯂꯦꯞꯄꯦ ꯂꯦꯞꯄꯦ ꯂꯦꯞꯄꯦ ꯑꯗꯨꯒ ꯎꯝ ꯉ ꯅꯍꯥꯟ ꯅꯍꯥꯟꯗꯣ
ꯎꯝ
ꯅꯍꯥꯟ ꯅꯍꯥꯟꯗꯣ ꯑꯩꯈꯣꯏꯒꯤ ꯀꯩ ꯀꯃꯥꯏ ꯍꯥꯏꯁꯤꯔꯥ
ꯑꯣ ꯌꯨꯝ ꯋꯥꯜ ꯂꯩꯔꯦꯗꯅ ꯁꯥꯏꯠ ꯁꯥꯏꯠ ꯋꯥꯜ ꯂꯩꯔꯦꯗꯅ ꯑꯗꯨꯒ ꯃꯊꯛꯀꯤ ꯋꯥꯜꯗꯣ
ꯎꯝ
ꯇꯤꯟꯒꯨꯝꯕ ꯍꯥꯞꯄꯗꯣ ꯃꯊꯛꯀꯤ ꯋꯥꯜꯗꯣ
ꯍꯣꯢ
ꯑꯗꯨꯝꯕꯗ ꯀꯩꯀꯩ ꯄꯣꯁꯇꯔꯒ ꯀꯩꯀꯩ ꯃꯤꯁꯤꯟ ꯃꯤꯔꯔꯒ ꯄꯣꯁꯇꯔꯒ ꯀꯩꯀꯩ ꯍꯥꯞꯄꯅꯦ ꯍꯥꯞꯄꯅꯦꯕ ꯑꯗꯨꯒ ꯉꯁꯥꯏꯗꯣ ꯑꯩ ꯑꯗꯨꯗꯣ ꯒ꯭ꯂꯥꯁ ꯇꯩꯊꯣꯛꯑꯒ ꯂꯩꯕ ꯑꯗꯨꯒ ꯄꯣꯁꯇꯔꯗꯨꯗ ꯌꯦꯡꯉꯦ ꯌꯦꯡꯉꯒ ꯀꯦꯃꯦꯔꯥ ꯂꯣꯟꯠꯅ ꯂꯩꯕ ꯎꯕ ꯋꯥꯥꯅꯤꯗ
ꯄꯣꯁꯇꯔꯗꯨꯔ
ꯍꯣꯏ
ꯆꯦꯛꯁꯤꯂꯨꯍꯦ ꯅꯣꯢ ꯋꯥꯁꯔꯨꯝ ꯒꯨꯝꯕꯗꯁꯨ
ꯄꯣꯁꯇꯔ ꯑꯅꯤꯗ ꯀꯩꯅꯣ ꯀꯦꯃꯦꯔꯥ ꯌꯥꯎꯔꯝꯃꯤ ꯑꯗꯨꯒꯤ ꯑꯩꯅ ꯑꯗꯨꯗ ꯕꯥꯔꯗ ꯇꯧꯕ ꯅꯨꯄꯤꯗꯣ ꯑꯗꯨꯗ ꯑꯦꯁ ꯑꯁꯤꯗ ꯀꯦꯃꯦꯔꯥ ꯂꯑꯦ ꯍꯥꯏꯔꯒ ꯃꯥꯁꯨ ꯌꯦꯡꯉꯦ ꯑꯗꯨꯒ ꯑꯗꯨꯝ ꯇꯣꯛꯈ꯭ꯔꯦ
ꯅꯕꯥꯅꯤꯕꯨ ꯀꯦꯃꯦꯔꯥꯗꯩ ꯃꯤꯅ ꯑꯃꯨꯛ ꯃꯨꯅ ꯌꯦꯡꯉ ꯂꯩꯔꯝꯅꯤ ꯑꯃꯨꯛ
ꯑꯦ ꯑꯩꯗꯤ ꯄꯣꯏꯟ ꯇꯧꯕꯤꯔ ꯄꯣꯏꯟ ꯇꯧꯔꯒ ꯂꯣꯏ ꯍꯥꯏꯕꯤꯈ꯭ꯔꯕꯅꯦ ꯀꯦꯝ ꯃꯋꯥ ꯂꯧꯗꯦ
ꯅꯣꯢ ꯋꯥꯁꯔꯨꯝꯒꯗꯣ ꯐꯖꯅ ꯆꯦꯛ ꯇꯧ ꯍꯥꯏꯕꯅꯦ
ꯑꯗꯨꯒꯝꯕꯗꯨꯗꯤ ꯂꯩꯇꯦꯗ
ꯀꯅꯥ ꯈꯪ ꯍꯥꯏꯕ ꯉꯝꯗꯦꯗꯅ
ꯃꯤꯗ ꯌꯦꯡꯗꯤ ꯌꯦꯡꯉꯤꯗ
ꯀꯁꯇꯝ ꯃꯤ ꯂꯥꯛꯇ꯭ꯔꯤ ꯍꯧꯖꯤꯛ ꯐꯥꯎꯕ
ꯃꯤ ꯉꯁꯤ ꯉꯔꯥꯡ ꯉꯔꯥꯡꯒ ꯅꯍꯥꯟꯒ ꯃꯤ ꯌꯥꯝ ꯂꯥꯛꯑꯦ ꯉꯁꯤꯁꯨ ꯂꯥꯛꯑꯦ ꯉꯁꯤꯁꯨ ꯂꯥꯛꯑꯦ ꯑꯗꯨꯒ ꯍꯌꯦꯡ ꯀꯩꯕ
ꯃꯤ ꯀꯌꯤꯝ ꯂꯥꯀꯦ
ꯈꯪꯗꯦꯗ ꯅꯍꯥꯟꯋꯥꯏꯗꯤ ꯀꯩꯝ ꯂꯥꯛꯇꯕꯗꯣ ꯃꯤ ꯑꯃꯐꯥꯎ ꯂꯥꯛꯇꯕꯗꯣ ꯍꯧꯖꯤꯛꯀꯥꯟꯗꯤ ꯑꯗꯨꯝ ꯃꯤ ꯑꯗꯨꯝ ꯂꯥꯛ
ꯑꯗꯨ ꯅꯪꯗꯤ ꯍꯣꯜꯗ ꯂꯦꯞꯄ ꯂꯩꯕꯗꯨꯁꯨ
ꯍꯣꯢ ꯂꯦꯞꯄ ꯂꯩꯔꯤꯅꯤꯗꯅ
ꯀꯩꯗꯧꯕ ꯂꯩꯕꯨ ꯂꯦꯞꯄ ꯀꯁꯇꯃꯔ ꯁꯥꯔꯚ ꯇꯧꯗꯦ
ꯇꯧꯗꯦꯗ ꯇꯧꯅꯤꯉꯥꯏꯗꯤ ꯃꯤ ꯑꯇꯩ ꯂꯩꯕꯗꯨꯕꯨ
ꯏ ꯕꯤꯗꯨꯅ ꯀꯩꯗꯧꯕ ꯑꯗꯨꯗꯤ
ꯍꯥꯏꯗꯤ ꯂꯦꯞꯄꯒ ꯖꯁ ꯋꯥꯛꯀꯤꯡ ꯆꯨꯝꯅ ꯑꯗꯨꯝ ꯀꯣꯏ ꯆꯠ ꯆꯠꯂ ꯂꯩꯕꯅꯦ
ꯀꯩꯅꯣ ꯑꯗꯨꯗꯤ ꯔꯤꯖꯟ
ꯑꯦ ꯑꯩꯈꯣꯏꯒꯤ ꯁꯥꯏꯠꯇꯣ ꯑꯗꯨꯗꯤ ꯐꯖꯅ ꯍꯥꯡꯗ꯭ꯔꯤꯗꯅ
ꯁꯦꯟꯗꯣꯏ ꯁꯥꯏꯠꯇ ꯃꯤ ꯂꯥꯛꯇ꯭ꯔꯤ ꯅꯪ ꯇꯧꯔꯁꯤꯅꯦꯕꯀꯣ
ꯍꯣꯏ
ꯅꯍꯥꯟꯗꯤ ꯁꯤꯔꯣꯝꯗ ꯃꯤ ꯂꯥꯛꯑꯗꯤ ꯅꯍꯥꯟꯗꯤ ꯁꯤꯔꯣꯝꯗ ꯃꯤ ꯂꯥꯛꯑꯗꯤ ꯁꯣꯝꯗ ꯂꯥꯛꯀꯗꯧꯕꯅꯦ ꯀꯩ ꯀꯩꯅꯣ ꯍꯥꯏꯔꯝꯕ ꯅꯠꯇ꯭ꯔꯣ
ꯍꯣꯏ ꯑꯗꯨ ꯍꯥꯏꯌꯦ ꯑꯗꯨ ꯑꯣꯏꯔꯁꯨ ꯃꯣꯏ ꯔꯣꯝꯗꯣ
ꯎꯝ
ꯑꯗꯨꯗ ꯃꯤ ꯂꯥꯛꯑꯁꯨ ꯑꯈꯣꯏ ꯀꯩꯝ ꯇꯧꯗꯦꯗ ꯃꯣꯏ ꯑꯗꯨꯗ ꯑꯗꯨꯗ ꯂꯩꯕ ꯃꯤꯁꯤꯡ ꯂꯣꯏ ꯇꯧꯋꯦ
ꯑꯗꯨꯔꯣꯝꯗ ꯂꯩꯕ ꯒꯨꯝꯕ ꯃꯌꯥꯝꯖꯤꯗꯤ ꯄꯥꯇꯤ ꯆꯥꯕ ꯃꯐꯝꯗꯨ ꯅꯠꯇ꯭ꯔꯣ ꯅꯥꯟ ꯏꯕꯥꯅꯤ ꯏꯟꯇꯔꯚꯤꯌꯨ ꯇꯧꯕꯗꯣ
ꯅꯠꯇꯦ ꯍꯦ ꯇꯣꯉꯥꯜꯂꯦ ꯌꯨꯝꯕꯨꯗꯣ ꯆꯞ ꯃꯥꯟꯅꯕ ꯑꯗꯨꯕꯨ ꯀꯩꯅꯣꯗꯤ ꯃꯥꯟꯅꯗꯕ
ꯀꯩ
ꯑ ꯌꯨꯝꯕꯨ ꯈꯛꯇ ꯃꯥꯟꯅꯕꯅꯦ ꯊꯕꯛ ꯇꯧꯕ ꯃꯤꯁꯤꯡꯗꯤ ꯂꯣꯏ ꯇꯣꯡꯉꯥꯜꯂꯦ
ꯃꯣꯏ ꯃꯦꯅꯦꯖꯔ ꯇꯣꯉꯥꯟ ꯇꯣꯉꯥꯟꯅ ꯂꯩꯕ
ꯍꯣꯏ ꯑꯥ ꯃꯦꯅꯦꯖꯔ ꯈꯨꯌꯥꯝꯗꯣ ꯅꯍꯥꯟ ꯏꯕꯥꯅꯤ ꯀꯩꯅꯣꯗ ꯆꯠꯄꯗꯣ ꯑꯗꯨꯒ ꯌꯦꯡꯕꯗ ꯗꯣ
ꯎꯝ
ꯑꯗꯨꯒꯤ ꯑꯗꯨꯒꯤ ꯑꯗꯨꯗꯖꯨ ꯃꯣꯏ ꯃꯦꯅꯦꯖꯔ ꯃꯉꯥ ꯂꯩꯌꯦ ꯍꯥꯏꯌꯦ ꯐ꯭ꯂꯣꯔ ꯃꯦꯅꯦꯖꯔꯒ ꯀꯔꯤ ꯃꯦꯅꯦꯖꯔ ꯌꯥꯝ ꯂꯩꯌꯦ ꯍꯥꯏꯑꯦ ꯑꯗꯨꯒ ꯍꯧꯖꯤꯛ ꯑꯩꯅ ꯌꯥꯎꯕꯗꯣ
ꯑꯝ
ꯑꯗꯨꯗꯨꯅꯥ ꯃꯦꯅꯦꯖꯔ ꯀꯦꯁꯤꯌꯥꯔꯒꯤ ꯑꯃ ꯅꯪꯅꯦ ꯀꯦꯁꯤꯌꯥꯔꯒꯤ ꯑꯅꯤꯅꯦ ꯑꯗꯨꯒ
ꯕꯥꯔ ꯕꯥꯔ ꯃꯦꯅꯦꯖꯔ ꯑꯅꯤꯅꯦ ꯑꯗꯨꯒ ꯐ꯭ꯂꯣꯔ ꯃꯦꯅꯦꯖꯔ ꯑꯃ
ꯑꯥ
ꯑꯗꯨꯒ ꯃꯣꯏ ꯎꯝ ꯀꯃꯥꯏꯅ ꯍꯥꯏꯁꯤꯔꯥ ꯑꯗꯨꯖꯥꯃꯌꯥꯒ ꯀꯩꯀꯩꯅꯣ
ꯌꯦꯟ ꯌꯧꯕꯗꯤ ꯂꯥꯛꯑꯕꯣ ꯎꯝ ꯇꯥꯕ꯭ꯔꯣ
ꯀꯩ
ꯑꯩ ꯂꯧꯕ ꯂꯥꯛꯑꯕꯣ
ꯇꯥꯗꯕ꯭ꯔꯣꯡꯥ
ꯇꯥꯏ ꯇꯥꯏꯌꯦ
ꯃꯤ ꯑꯅꯧꯕ ꯂꯥꯛꯄ꯭ꯔꯥ ꯍꯥꯏꯕ ꯀꯥꯏꯗ
ꯅꯣꯏ ꯃꯐꯝꯗ ꯍꯥꯏꯕꯅꯤ ꯀꯩꯅꯣ ꯊꯕꯛ ꯁꯨꯅꯤꯡꯉꯥꯏ ꯃꯤ ꯑꯅꯧ ꯂꯥꯛꯑꯕ ꯍꯥꯏꯕꯝꯅꯤꯗ
ꯔꯥꯛꯇ꯭ꯔꯦꯗꯥ
ꯀꯩꯒꯤꯅꯣ
ꯂꯥꯛꯇꯦ ꯑꯈꯣꯏ ꯈꯛꯇ ꯂꯩꯌꯦ ꯑꯗꯨꯒ ꯑꯩꯁ ꯉꯁꯥꯏ ꯉꯁꯥꯏ ꯀꯩꯅꯣꯗ ꯕꯥꯔꯗ ꯌꯥꯎꯕ ꯅꯨꯄꯤꯗꯣ ꯑꯗꯨꯅ ꯀꯃꯥꯏ ꯍꯥꯏꯕ꯭ꯔꯥ ꯈꯪꯕ꯭ꯔꯥ ꯃꯤ ꯃꯤ ꯑꯇꯣꯞꯄꯗꯗꯤ ꯍꯥꯏꯒꯅꯨꯀꯣ ꯑꯗꯨꯕꯨ ꯅꯣꯏ ꯁꯦꯛꯁꯟꯒꯤꯗꯣ ꯍꯌꯦꯡ ꯗꯦꯠ ꯋꯥꯟ ꯑꯗꯒꯤ ꯀꯩꯅꯣ ꯏꯁꯇ꯭ꯔꯤꯛ ꯇꯧꯕ ꯍꯧꯔꯅꯤ ꯆꯦꯛꯀꯤꯡ ꯆꯦꯛꯀꯤꯡ ꯍꯧꯔꯅꯤ ꯍꯥꯏꯕꯅꯦ ꯑꯦ ꯀꯩꯅꯣ ꯍꯧꯖꯤꯛꯀꯥꯟꯗꯤ ꯑꯩꯈꯣꯏ ꯀꯁꯇꯃꯔꯁꯤꯡꯒꯤ ꯁꯣꯐꯥꯗꯒꯨꯝꯕ ꯐꯝꯃꯦꯗꯅꯥ ꯍꯧꯖꯤꯛꯇꯤ ꯀꯩꯝ ꯍꯥꯏꯗꯕꯥ ꯑꯗꯨ ꯗꯦꯠ ꯋꯥꯟ ꯂꯥꯛ ꯗꯦꯠ ꯋꯥꯟ ꯂꯥꯛꯑꯗꯤ ꯆꯦꯛꯀꯤꯡ ꯇꯧꯕ ꯍꯧꯔꯅꯤꯀꯣ ꯑꯗꯨꯗꯒꯨꯝꯕ ꯐꯝꯃꯨꯔꯅꯨ ꯐꯣꯟꯒꯨꯝꯕ ꯃꯦꯠꯂꯨꯔꯅꯨ ꯀꯩꯀꯩ ꯍꯥꯏꯌꯦ
ꯆꯥ ꯅꯪꯗꯤ ꯐꯣꯟꯁꯨ ꯃꯦꯠꯁꯨ ꯃꯦꯠꯇꯅ ꯃꯦꯠꯄ꯭ꯔꯅꯦ ꯅꯪꯕꯣ
ꯃꯔꯛ ꯃꯔꯛ ꯑꯗꯨꯝ ꯌꯦꯡꯉꯦꯗꯅꯥ ꯑꯗꯨꯅꯤꯗꯅꯥ
ꯂꯥꯛꯇꯕꯗꯨꯕꯨ ꯀꯩꯗꯧꯅꯤ ꯐꯣꯟ ꯃꯦꯠ ꯂꯩꯕ ꯇꯥꯕ ꯅꯗꯣ
ꯃ ꯂꯥꯛ ꯑꯥꯏ ꯀꯁꯇꯃꯔ ꯂꯥꯛꯇ꯭ꯔꯁꯨ ꯃ ꯃ ꯌꯨꯝ ꯌꯨꯝꯕꯨꯁꯤꯡꯗꯣ
ꯎꯝ
ꯑꯗꯨꯝ ꯂꯥꯛꯕꯅꯦ ꯂꯥꯛꯑꯒ ꯃꯣꯏ ꯑꯗꯨꯗ ꯐꯝꯃꯒ ꯋꯥꯊꯤ ꯇꯧꯔꯒ ꯆꯥꯛ ꯆꯥꯔꯒ ꯑꯗꯨꯝ ꯂꯩꯕꯅꯦ
ꯅꯪꯑꯣꯏ ꯌꯦꯡꯕ ꯂꯥꯛꯄ ꯑꯣꯏꯔꯝꯒꯅꯤ
ꯌꯥꯔꯛꯀꯦ
ꯈꯠꯅꯧ ꯈꯥꯏꯅꯤꯉꯥꯏ
ꯑꯗꯨꯒ ꯑꯈꯣꯏꯅ ꯒ꯭ꯔꯥꯎꯟ ꯐ꯭ꯂꯣꯔꯗꯅꯤꯗꯅ
ꯎꯝ
ꯒ꯭ꯔꯥꯎꯟ ꯐ꯭ꯂꯣꯔꯅꯦ ꯑꯗꯨꯒ ꯒ꯭ꯔꯥꯎꯟ ꯐ꯭ꯂꯣꯔꯒꯤ ꯑꯩꯈꯣꯏꯗꯤ ꯃꯆꯥ ꯈꯛꯇꯅꯦꯕ ꯂꯥꯏꯛ ꯎꯝ ꯀꯃꯥꯏ ꯍꯥꯏꯁꯤꯔꯥ
ꯇꯦꯟ ꯑꯥꯎꯠ ꯑꯣꯐ ꯋꯥꯟ ꯈꯇꯦꯜꯅꯦꯕ ꯑꯩꯈꯣꯏꯅ ꯂꯩꯕꯗꯣ ꯀ꯭ꯔꯥꯎꯟ ꯐ꯭ꯂꯣꯔꯗ
ꯎꯝ
ꯑꯗꯨꯒ ꯁꯥꯏꯠ ꯑꯃꯗꯨꯗꯤ ꯀꯟꯁꯇ꯭ꯔꯛꯁꯟ ꯇꯧꯔꯤꯌꯦ ꯁꯦꯝ ꯁꯦꯝꯃꯤꯌꯦ ꯑꯗꯨꯒ ꯕꯦꯠꯁꯃꯦꯟꯗꯣ ꯕꯦꯁꯃꯦꯟꯗꯅ ꯑꯣꯐꯤꯁ ꯂꯩꯌꯦ ꯁ꯭ꯇꯣꯔ ꯂꯩꯑꯦ ꯀꯤꯠꯆꯟꯒꯤ ꯋ ꯢꯟ ꯂꯩꯑꯦ ꯑꯁ ꯃꯌꯥꯝ ꯂꯩꯕꯅꯦ
ꯐꯔꯦꯅꯦ ꯅꯣꯏ ꯕꯔꯤꯁꯇꯃꯤ ꯄ꯭ꯔꯐꯦꯁꯅꯦꯜ ꯍꯣꯏ ꯂꯥꯛ ꯀꯅꯤꯍꯥꯏꯕꯗꯣ ꯂꯥꯛꯑꯕꯣ
ꯑꯗꯨꯑꯣꯏꯔꯁꯨ ꯈꯪꯗꯦꯗ ꯑꯁ ꯃꯣꯏꯖꯨ ꯀꯥꯏꯗꯒꯤ ꯅꯨꯄꯥꯅꯦ ꯃꯌꯥꯡꯅꯦ
ꯅꯪꯒꯤ ꯅꯪꯒꯤ ꯕꯦꯛꯒ꯭ꯔꯥꯎꯟ ꯃꯈꯣꯏ ꯃꯌꯥꯝꯗꯣ ꯌꯥ ꯌꯥꯒꯗ꯭ꯔꯣ
ꯇꯥꯕ꯭ꯔꯅꯦ
ꯌꯥꯝ ꯐꯖꯅ ꯇꯥꯏꯗ ꯑꯩꯉꯣꯟꯗ
ꯌꯥꯔꯕ꯭ꯔ ꯍꯧꯖꯤꯛꯇꯤ
ꯗꯤ ꯇꯥꯗꯦ ꯀꯅꯥꯅꯣ ꯃꯌꯥꯡ ꯃꯌꯥꯡꯁꯤꯡ ꯅꯠꯇ꯭ꯔꯣ ꯂꯥꯎꯔ ꯂꯩꯕꯗꯨ
ꯍꯣꯏ ꯑꯩꯅ ꯋꯥꯁꯔꯨꯝ ꯔꯣꯝꯗ ꯐꯝꯃ ꯂꯩꯕ ꯑꯗꯨꯒꯤ
ꯃꯅꯤꯡꯗ ꯅꯣꯛ ꯑ ꯂꯩꯕꯣ ꯁꯅꯥ ꯂꯩꯕꯣ ꯃꯈꯣꯟ ꯌꯥꯝ ꯇꯥꯏ
ꯎꯝ
ꯑꯩꯗꯤ ꯀꯩꯝ ꯇꯥꯗꯦꯀꯣ
ꯀꯩꯝ ꯇꯥꯗꯦ ꯍꯣꯏ
ꯑꯩꯈꯣꯏꯗꯤ ꯁꯤꯗꯤ ꯁꯥꯏꯂꯦꯟ ꯁꯥꯏꯂꯦꯟ ꯇꯧꯔ ꯂꯩꯕꯅꯤꯅ ꯄꯥꯛ ꯇꯥꯔꯣꯢ ꯑꯩꯈꯣꯏꯒꯤꯗꯤ ꯃꯤ ꯃꯌꯥꯝ ꯋꯥꯔꯤ ꯀꯟ ꯀꯟꯅ ꯉꯥꯡ ꯗꯝꯅꯦ ꯑꯈꯣꯏꯗꯗꯤ
ꯐꯔꯦ ꯐꯔꯦ ꯎꯝ
ꯋꯥꯏꯆꯤꯜꯂꯦꯗꯀꯣ ꯒ꯭ꯔꯨꯞ ꯃꯦꯁꯦꯁꯁꯤꯡꯁꯤꯗꯤ
ꯒ꯭ꯔꯨꯨꯞ ꯇꯔꯣ
ꯒ꯭ꯔꯨꯞ ꯃꯦꯁꯦꯁ ꯃꯌꯥꯝꯁꯦ ꯋꯥꯏꯆꯤꯜꯂꯦꯕ
ꯀꯩꯅꯣ ꯊꯝꯃꯣ ꯀꯩꯅꯣ
ꯄꯨꯔꯥ ꯊꯕꯛ ꯂꯩꯇ꯭ꯔꯒ ꯅꯨꯄꯥ ꯅꯨꯄꯤ ꯌꯥꯝ ꯈꯥꯏꯅꯤꯡꯉ ꯂꯩꯕ ꯃꯤ ꯃꯌꯥꯝ ꯉꯛꯇ ꯃꯥꯜꯂꯦꯕ
ꯑꯗꯨ ꯒ꯭ꯔꯨꯞꯇꯨꯗ ꯑꯩ ꯌꯥꯎꯗꯗꯤ ꯌꯥꯗꯦ
ꯀꯔꯤꯅꯣ ꯅꯪꯁꯨ ꯑꯗꯨ ꯍꯧꯖꯤꯛ ꯍꯥꯏꯗ꯭ꯔꯗꯤ ꯌꯥꯗꯕꯒꯤ ꯇꯥꯏꯞꯇ
ꯀꯩꯝ ꯅꯠꯇꯦ ꯀꯩꯅꯣ ꯑꯗꯨꯒꯨꯝꯕꯗꯤ ꯀꯩꯅꯣ ꯑꯗꯨꯒꯨꯝꯕ ꯍꯥꯏꯒꯤꯅꯣ ꯍꯥꯏꯕ꯭ꯔꯅꯦ ꯑꯗꯨꯒꯨꯝꯕ
ꯀꯩ ꯉꯥꯅꯣ ꯉꯔꯥꯡꯒꯤꯗꯨꯕꯣ
ꯍꯥ ꯍ
ꯀꯩ ꯉꯥꯅꯣ ꯉꯔꯥꯡꯒꯤꯗꯨꯕꯨ
ꯀꯩ ꯉꯥꯡꯅꯣ ꯍꯥꯏꯕꯗꯤ
ꯅꯣꯏ ꯉꯥ ꯄꯤꯖꯩ ꯍꯥꯏꯕ ꯅꯠꯇ꯭ꯔꯣ ꯉꯔꯥꯡ
ꯍꯣꯏ ꯉꯥ ꯄꯤꯖꯩ ꯉꯥ ꯄꯤꯖꯩ
ꯀꯔꯤ
ꯀꯔꯤ ꯉꯥꯅꯣ ꯈꯪꯗꯦ ꯁꯔꯨ ꯌꯥꯎꯗꯕ ꯉꯥꯅꯤ
ꯇꯨꯒꯠꯆꯩ ꯃꯌꯥꯡꯅ ꯊꯣꯡ
ꯅꯣꯢ ꯍꯦꯟꯅꯗꯤ ꯍꯥꯎꯋꯦ ꯀꯣ
ꯁꯦꯡꯕ ꯁꯦꯡꯗꯕ꯭ꯔ ꯗꯣ
ꯁꯦꯡꯉꯝꯃꯣꯢꯌꯦ ꯃꯅꯨꯡꯒꯤ ꯃꯊꯤꯒꯨꯝꯕꯁꯨ ꯀꯩꯝ ꯂꯧꯊꯣꯛ ꯑꯝꯃꯣꯏ ꯇꯥꯕ꯭ꯔꯣ
ꯇꯥꯢꯌꯦ ꯇꯥꯢ ꯃꯅꯨꯡ ꯃꯅꯨꯡꯒꯨꯝꯕ ꯆꯥꯗꯦꯗ ꯃꯣꯏꯒꯤ ꯃꯣꯏ ꯊꯠ ꯃꯣꯏꯒꯤ
ꯀꯩꯕ
ꯃꯣꯏꯗꯤ ꯃꯅꯨꯡꯒꯨꯝꯕꯩ ꯀꯩꯝ ꯍꯥꯞꯇꯦꯕ ꯃꯣꯏꯗ ꯀꯩꯅꯣ ꯗꯥꯏꯔꯦꯛ ꯃꯣꯏꯒꯤ ꯃꯤꯠꯇꯣ ꯉꯥꯛꯇꯗ ꯑꯗꯨ ꯉꯛꯇ ꯄꯤꯕ ꯃꯣꯢꯗꯤ ꯗꯤꯞ ꯐ꯭ꯔꯥꯏ ꯇꯧꯔꯒ ꯄꯤꯕ
ꯗꯣ ꯑꯆꯥꯥ ꯌꯤꯟꯖꯥꯡ ꯊꯣꯡꯗꯦ ꯑꯗꯨꯗꯤ